ꯇꯥꯥꯔꯦ
ꯇꯥꯔꯕꯣ
ꯇꯥꯔꯦ ꯇꯥꯔꯦ ꯄꯨꯡ ꯀꯌꯥ ꯆꯠꯁꯦꯕ
ꯄꯨꯡꯗꯣ ꯀꯩꯅꯣꯗ ꯆꯠꯂꯁꯦ ꯄꯨꯡ ꯑꯃ ꯑꯃ ꯃꯈꯥꯏ ꯑꯗꯨꯋꯥꯏꯗ ꯆꯠꯂꯁꯦ ꯊꯦꯡꯒꯗ꯭ꯔꯥ
ꯇꯨꯝꯕ ꯅꯨꯡꯉꯥꯏꯕ ꯇꯨꯝꯕ ꯅꯨꯡꯉꯥꯏꯕ ꯇꯥꯏꯃꯤꯡꯅꯤꯅꯦ
ꯅꯪ ꯄꯨꯡ ꯀꯌꯥꯐꯧꯅꯣ ꯅꯪ ꯁꯪꯉꯦ ꯍꯥꯏꯁꯦ
ꯑꯩꯁꯦ ꯃꯔꯤ ꯃꯈꯥꯏꯐꯧ ꯁꯪꯉꯦꯕ ꯍꯣꯏ ꯌꯥꯔꯦꯁꯤ ꯑꯗꯨꯝ ꯆꯠꯂꯁꯦ ꯑꯃ ꯃꯈꯥꯢ ꯑꯗꯨꯋꯥꯢꯗ ꯑꯗꯨꯝ ꯆꯠꯊꯣꯛꯎꯔꯒ ꯑꯗꯨꯒ
ꯄꯨꯡ ꯑꯅꯤ ꯑꯗꯨꯋꯥꯏꯗ ꯂꯥꯛꯑꯣꯔ ꯑꯩ
ꯍꯣꯏ ꯀꯥꯝꯐꯣꯠꯨ ꯄꯨꯔ ꯂꯥꯎꯑꯣ ꯇꯨ
ꯎꯝ ꯂꯥꯛꯀꯅꯤ
ꯑꯗꯣ ꯑꯃ ꯃꯈꯥꯏ ꯂꯥꯛꯀꯦꯁꯨ ꯂꯥꯛꯑꯣ ꯍꯥꯏꯗꯤ ꯁꯤꯡꯖꯨ ꯆꯥꯖꯦ ꯍꯥꯏꯕꯅꯤꯅ ꯅꯪ ꯅꯪ ꯄꯨꯡ ꯀꯌꯥꯗꯒꯤ ꯀꯩꯅꯣ ꯇꯨꯏꯁꯟ ꯇꯧꯀꯦ
ꯑꯌꯨꯛ ꯄꯨꯡ ꯀꯩꯅꯣꯗꯒꯤ ꯇꯧꯋꯦ ꯃꯔꯤꯗꯒꯤ ꯇꯧꯗꯣꯏꯅꯤ ꯃꯔꯤ ꯅꯠꯇ꯭ꯔꯒ ꯃꯔꯤ ꯃꯈꯥꯏꯗꯒꯤ ꯑꯗꯨꯝ ꯇꯧꯋꯦꯕ ꯑꯗꯨꯅ ꯌꯥꯅꯤ
ꯌꯥꯅꯤ ꯑꯗꯨꯑꯣꯏꯗꯤ ꯍꯣꯏ ꯑꯗꯨꯏꯗꯤ ꯑꯗꯨꯝ ꯄꯨꯡ ꯑꯃ ꯃꯈꯥꯏꯗ ꯑꯗꯨꯝ ꯂꯥꯛꯑꯣ ꯌꯥꯔꯦ ꯑꯅꯤ ꯇꯥꯔꯝꯗꯥꯏꯗ
ꯍꯣꯏ ꯂꯥꯛꯑꯒꯦ ꯍꯧꯖꯤꯛ ꯉꯍꯥꯛꯇꯪ ꯇꯨꯝꯊꯣꯛꯑꯣ
ꯇꯨꯝꯊꯣꯛꯑꯅꯤ ꯑꯗꯨꯒ ꯍꯧꯖꯤꯛ ꯗꯔꯃꯥ ꯈ꯭ꯋꯥꯏꯗꯒꯤ ꯑꯅꯧꯕ ꯅꯨꯡꯉꯥꯏꯕꯁꯤ ꯀꯩ ꯑꯣꯏꯔꯤ
ꯑꯃ ꯖꯣꯝꯕꯤꯒꯤ ꯑꯃ ꯊꯣꯛꯄꯗꯣ ꯌꯦꯡꯗꯨꯝ ꯌꯦꯡꯅꯤꯡꯉꯦ ꯑꯩꯗꯤ
ꯏꯇꯣꯝꯕꯤꯒꯤ ꯀꯔꯝꯕ ꯑꯣ ꯀꯣꯂꯣ ꯑꯗꯨ ꯅꯨꯡꯉꯥꯏꯇꯦ ꯍꯥꯏꯌꯦ ꯑꯩꯈꯣꯢ ꯆꯦꯅ
ꯌꯦꯡꯉꯦ ꯍꯥꯏꯕ꯭ꯔꯥ
ꯑꯣ ꯃꯥ ꯃꯇꯦꯛ ꯑꯃ ꯌꯦꯡ ꯍꯧꯔꯝꯃꯒ ꯅꯨꯡꯉꯥꯏꯇꯦ ꯍꯥꯏꯕ ꯑꯗꯨꯢ ꯁꯤꯃꯗꯣ
ꯎꯝ ꯈꯪꯗꯦ ꯑꯗꯨꯗꯤ ꯑꯩꯅ ꯑꯃ ꯌꯦꯡꯉꯝꯕ ꯑꯃꯗꯤ ꯂꯩꯌꯦ ꯑꯃ ꯇꯤꯆ ꯌꯨ ꯑꯂꯦꯁꯟꯗꯣ
ꯑꯗꯨꯗꯤ ꯌꯦꯡꯉꯦ ꯑꯗꯨꯗꯤ ꯅꯨꯡꯉꯥꯏ ꯌꯦꯡ ꯂꯣꯢꯈꯔꯦ
ꯑꯗꯨ ꯌꯦꯡꯉꯕ ꯅꯪ
ꯑꯗꯨ ꯌꯦꯡꯈꯔꯦ
ꯎꯝ ꯅꯨꯡꯉꯥꯏꯕꯅꯦ ꯑꯗꯨ
ꯎꯝ ꯑꯗꯩ ꯀꯩꯅꯣꯅꯤ ꯑꯩꯅ ꯅꯉꯣꯟꯗ ꯍꯥꯏꯒꯦ ꯇꯧꯔꯤꯁꯦ ꯀꯔꯤ ꯀꯔꯤ ꯀꯔꯤ ꯅꯣ ꯇꯦꯜ ꯇꯨ ꯂꯥꯏ ꯍꯥꯏꯕ꯭ꯔꯥ
ꯈꯪꯗꯦ ꯑꯗꯨꯗꯤ
ꯑꯃꯅꯦ ꯂꯛꯂꯤꯗꯅ ꯍꯦꯔꯣꯅꯤꯅ ꯀꯨꯝꯕ ꯑꯃ ꯂꯩꯌꯦ ꯀꯩꯅꯣꯒ ꯅꯨꯄꯥ ꯃꯁꯛ ꯐꯖꯕ ꯑꯃꯒ ꯀꯔꯤ ꯃꯃꯤꯡ ꯈꯪꯗꯦꯅꯦ ꯑꯗꯨ ꯅꯨꯡꯉꯥꯏꯖꯥꯠꯂ ꯑꯝꯇ ꯍꯪꯒꯦ ꯇꯧꯅꯦ ꯗꯥꯎꯟꯂꯣꯗ ꯗꯥꯎꯔꯣꯠ ꯇꯥꯎꯔꯒꯗꯤ ꯌꯥꯎꯋꯦꯕ
ꯌꯦꯡꯉꯣꯅ ꯑꯗꯨꯗꯤ
ꯌꯦꯡ ꯍꯧꯗ ꯉꯥꯏꯔꯤ
ꯌꯦꯡꯉꯣ ꯅꯣꯡꯃꯒꯤ ꯌꯥꯝꯗꯕꯤꯗ
ꯌꯦꯡꯒꯦ
ꯑꯩꯈꯣꯏ ꯃꯅꯤꯡꯗꯁꯨ ꯀꯥꯐꯣꯏ ꯄꯥꯜꯂꯦꯕ
ꯃꯅꯤꯡꯗ ꯀꯐꯣꯏ ꯀꯔꯤ ꯀꯥꯐꯣꯏ ꯑꯁꯤꯟꯕꯤꯔꯣ ꯁꯤꯟꯗꯕꯤꯔꯣ
ꯈꯪꯗ꯭ꯔꯤ ꯁꯤꯗꯤ ꯑꯝꯇ ꯆꯥꯗ꯭ꯔꯤ ꯍꯟꯗꯛꯅ ꯍꯥꯟꯕ ꯄꯥꯟꯕꯅꯦ ꯑꯗꯨꯁꯤ ꯃꯨꯟꯗ꯭ꯔꯤꯌꯦꯕ ꯁꯤꯗꯤ ꯁꯪꯉꯦꯕ ꯑꯗꯨꯗꯨꯅ ꯍꯦꯛꯄ ꯌꯥꯒꯥꯔꯣꯏ ꯍꯩꯈꯥꯁꯨ ꯄꯥꯜꯂꯦ ꯏꯕꯦꯝꯃꯥ ꯍꯩꯈꯥ ꯍꯟꯗꯛꯀꯤ ꯍꯩꯈꯥ ꯈꯔ ꯄꯥꯜꯂꯦ
ꯇꯝꯗ ꯃꯟꯅꯥ ꯍꯦ ꯍꯩꯈꯥ ꯍꯥꯏꯕ ꯃꯇꯝꯗ ꯑꯩꯁꯦ ꯉꯥꯎꯔꯦꯗꯥ
ꯂꯣꯏꯒ꯭ꯔꯦꯕꯀꯣ ꯄꯥꯜꯂꯝꯃꯦ ꯍꯥꯏꯕ
ꯌꯥꯝ ꯄꯥꯜꯂꯝꯃꯥꯖꯥꯠꯅꯤꯅꯦ
ꯄꯜ ꯑꯁꯅꯪ ꯑꯈꯣꯏꯗ ꯂꯥꯛꯇꯥꯇꯣꯏꯅꯤ ꯕꯦꯝꯃꯥ ꯈꯣꯏ ꯃꯅꯤꯡꯁꯦ ꯄꯨꯔꯥ ꯍꯩꯀꯣꯜ ꯂꯩꯀꯣꯜꯅꯤ
ꯑꯁ ꯁꯥꯁ ꯀꯨꯏꯔꯦ ꯅꯣꯏꯔꯣꯝꯗ ꯂꯥꯛꯈꯤꯗꯕ
ꯍꯩꯀꯣꯜꯗꯒꯤ ꯂꯩꯀꯣꯜꯗꯒꯤ ꯍꯟꯖꯥꯡ ꯅꯥꯄꯤ ꯀꯣꯜꯗꯒꯤ
ꯀꯣꯟ ꯃꯌꯥꯝꯑꯝꯅ ꯆꯥꯏꯔꯦꯗꯔꯥ
ꯂꯣꯏ ꯁꯨꯅꯕ ꯍꯧꯔꯦ
ꯐꯥꯔꯦ ꯐꯥꯔꯦ ꯐꯩ ꯐꯩ ꯈꯣꯏꯗꯤ ꯀꯦꯝ ꯍꯧꯗꯦ ꯈꯣꯏ ꯑꯅꯧꯕ ꯀꯦꯝ ꯍꯧꯒꯠꯇꯦ ꯂꯩ ꯈ꯭ꯔꯥ ꯍꯧꯋꯦ ꯁꯥꯅꯥꯔꯩ ꯁꯥꯅꯥꯔꯩ ꯉꯛꯇꯥ ꯉꯥꯏꯔꯦ ꯈꯣꯏꯅ
ꯎꯝ ꯁꯥꯟꯅꯥꯔꯩꯕꯨꯗꯤ ꯑꯗꯨꯝ ꯃꯆꯤ ꯈꯨꯗꯤꯡꯒꯤ ꯍꯧ ꯂꯩꯔꯦꯅꯦ
ꯁꯅꯥꯔꯩ ꯄꯦꯠꯇꯥ ꯀꯩꯅꯣꯅꯦ ꯁꯅꯥꯔꯩ ꯉꯛꯇꯥ ꯄꯔꯦꯡ ꯊꯥ ꯈ꯭ꯔꯦ ꯑꯩꯈꯣꯏꯗꯤ ꯑꯗꯣ ꯀꯩꯅꯣ ꯍꯥꯏ ꯑꯝ ꯁꯥꯟꯅꯥꯔꯩꯒꯨꯝꯕ ꯍꯧꯕꯖꯦ ꯑꯈꯣꯏ ꯅꯥꯀꯟꯗ ꯊꯪꯅꯕ ꯇꯧꯔꯤꯕ ꯄꯥꯝꯕꯤꯁꯦ ꯇꯤꯟ ꯅꯨꯡ ꯇꯥꯒꯟꯕꯤꯗꯣ ꯑꯣꯏꯗꯦ ꯍꯥꯏꯌꯦꯕ
ꯎꯝ ꯑꯣꯏꯔꯣꯏ ꯑꯗꯨꯗꯤ ꯁꯅꯥꯔꯩꯖꯦ ꯑꯗꯨꯝ ꯁꯤꯖꯤꯟꯅꯩꯗꯨꯗꯤ ꯀꯩꯅꯣꯗꯁꯨ ꯉꯥꯏꯔꯦ ꯑꯃꯗꯁꯨ ꯉꯥꯏꯔꯦ
ꯎꯝ ꯑꯗꯨꯗꯨꯝ ꯁꯥꯟꯅꯔꯩ ꯐꯥꯖꯅ ꯍꯧꯕ ꯍꯋꯥꯏ ꯄꯥꯝꯕꯤ ꯍꯋꯥꯏꯒꯁꯦ ꯇꯤꯟ ꯀꯩꯥꯁꯨ ꯌꯥꯝ ꯇꯥꯗꯦ ꯐꯥꯖ ꯐꯥꯖꯕ ꯄꯥꯜꯂꯦꯕ ꯍꯗꯥꯛꯇꯣ ꯑꯗꯨꯅ ꯃꯤꯅ ꯁꯅꯥꯔꯩꯗꯧꯅ ꯑꯣꯏꯌꯨ ꯄꯨꯟꯁꯤꯗꯣ ꯀꯥꯏ ꯍꯥꯏꯗꯣ
ꯏꯁ ꯄ꯭ꯔꯃꯥꯟꯗꯤ ꯑꯣꯏꯔꯣꯏ ꯕꯦꯝꯃꯥ ꯅꯪꯗꯣ ꯁꯥꯟꯅꯔꯣꯏ
ꯂꯩꯃꯤꯟꯅꯔꯤꯕ ꯃꯤꯗꯨꯗ ꯀꯥꯟꯅꯕꯤꯄꯤ ꯊꯠ ꯊꯪꯅꯕꯗꯨ ꯀꯥꯟꯅꯕ ꯄꯤꯕꯆꯣ ꯗꯨꯏꯋꯥꯅꯦꯗꯥ
ꯁꯅꯥꯔꯩꯗꯤ ꯐꯥꯁꯨ ꯐꯩꯗꯨꯏꯗꯤ ꯂꯥꯏꯗ ꯀꯠꯄꯗꯁꯨ ꯁꯥꯅꯥꯅꯤ ꯍꯥꯏꯅ
ꯃꯥꯅꯤ ꯁꯟꯅꯥꯔꯩ ꯍꯥꯏꯁꯤꯅ ꯗꯨꯅꯕꯨ
ꯁꯥꯟꯅꯥ ꯄꯜꯂꯦ ꯍꯥꯏꯅ ꯁꯥꯟꯅꯔꯦ
ꯑꯁꯤꯒꯤ ꯀꯩꯅꯣꯒꯤ ꯄꯔꯦꯡꯗ ꯁꯥꯅꯥꯔꯩ ꯊꯣꯠ ꯊꯣꯟ ꯂꯥꯎꯕ ꯌꯥꯝ ꯊꯥꯕꯗꯣ ꯈꯪꯕ꯭ꯔꯥ?
ꯀꯥꯏꯗꯥ?
ꯑꯁꯣꯝ ꯅꯀꯥꯟ ꯃꯅꯤꯡꯔꯣꯝ ꯆꯠꯄꯥꯒꯤꯗ ꯑꯃꯥ ꯂꯩꯕꯗꯣ ꯌꯨꯝ ꯅꯥꯛꯀꯟ ꯌꯦꯅꯈꯥꯏꯗ ꯑꯃ
ꯈꯪꯉꯦ ꯈꯪꯉꯦ ꯈꯪꯉꯦ
ꯑꯗꯨꯒꯤꯗꯣ ꯑꯗꯨ ꯁꯥꯅꯥꯔꯩꯗꯣ ꯀꯤꯖꯤꯗꯅꯦ ꯑꯥ ꯀꯩꯍꯥꯏꯕ ꯆꯥꯅꯤ ꯍꯥꯏꯕ꯭ꯔꯣ ꯆꯝꯃꯥꯈꯩ ꯍꯥꯏꯕ꯭ꯔꯣ ꯄꯤꯌꯦꯕ ꯑꯣꯈꯣꯏꯕꯣꯛ ꯇꯥꯡꯉꯦ ꯑꯗꯨ ꯀꯤꯖꯤꯗꯅꯦ ꯌꯥꯝꯁꯨ ꯆꯟꯗꯦ
ꯅꯦꯝꯅꯁꯨ ꯍꯧꯕꯗꯨ ꯅꯠꯇ꯭ꯔꯣ?
ꯑꯧ ꯅꯦꯝꯖꯨ ꯍꯧꯕꯗꯨꯒ ꯍꯦꯛꯇꯥ ꯈꯨꯠꯆꯥꯎ ꯑꯃ ꯑꯁ ꯈꯪꯗꯦ ꯐꯥꯖꯥ ꯐꯖꯩꯌꯦ ꯄꯥꯝꯃꯨ ꯖꯠꯅꯤꯉꯣ ꯗꯨꯏ ꯍꯦꯛꯇꯠꯄꯒꯩ
ꯎꯝ
ꯑꯗꯨ ꯗꯣꯟ ꯗꯣꯟ ꯇꯣꯟ ꯂꯥꯎꯒꯅꯦ ꯎꯝ ꯈꯨ ꯀꯩꯅꯣꯃꯥ ꯈꯨꯐꯖꯥ ꯑꯃ ꯑꯗꯨꯒ ꯀ꯭ꯌꯥꯏ ꯂꯩꯗꯣ ꯇꯔꯨꯛ ꯇꯔꯦꯠ ꯈꯛꯇꯪ ꯆꯜꯂꯦ ꯍꯥꯏꯕ ꯀꯦꯖꯤ ꯑꯃꯗꯥ
ꯇꯔꯨꯛ ꯇꯔꯦꯠ ꯈꯛꯇꯪ?
ꯍꯣꯏ ꯍꯥꯏꯗꯤ ꯆꯥꯎꯔꯕꯅꯤꯅ ꯋꯦꯠꯇꯣ ꯂꯣꯏ ꯂꯩ ꯍꯥꯏꯕ ꯃꯣꯏꯗꯣ ꯌꯥꯡꯉꯦ ꯍꯥꯏꯕ ꯀꯥ ꯂꯨꯝꯕꯩ ꯍꯥꯏꯕ
ꯍꯣꯏꯅꯥ ꯑꯗꯨ ꯑꯣꯏꯅ ꯊꯥꯕꯅ ꯐꯥꯔꯗ꯭ꯔꯥꯟ
ꯅꯦ ꯐꯖꯥꯠꯅꯦꯍꯦ ꯍꯧꯕꯗꯁꯨ ꯐꯖꯩꯑꯦ ꯑꯗꯩꯗꯤ ꯑꯩꯈꯣꯏ ꯕꯨꯀꯤ ꯃꯣꯏꯒꯤꯗ ꯎꯁꯣꯔꯥꯠꯀ ꯇꯧꯕꯩꯗꯣ ꯂꯩ ꯂꯦꯡꯉꯤꯗꯅ ꯐꯣꯇꯣ ꯊꯦꯠꯅꯕꯒꯤ ꯑꯗꯨꯒꯤꯗꯨ ꯑꯗ ꯂꯦꯡꯕꯗꯁꯨ ꯐꯃꯨ ꯆꯥꯅꯤ ꯐꯖꯃꯖꯅ ꯂꯩꯗꯣ
ꯑꯗꯨꯏꯗꯤ ꯆꯥꯔ ꯑꯣꯏꯅ ꯂꯩꯔꯝꯅꯤ ꯆꯥꯔꯗꯣ ꯁ꯭ꯋꯥꯏꯗ ꯑꯗꯨꯝ ꯄꯥꯡꯈꯨꯟꯗ ꯍꯨꯟꯕꯁꯦ ꯅꯠꯇꯦꯕ
ꯅꯠꯇꯦ ꯅꯠꯇꯦ ꯈꯣꯡꯒꯟ ꯍꯨꯝꯕ ꯅꯠꯇꯦ ꯇꯣꯉꯥꯟꯕ ꯃꯣꯏꯒꯤ ꯂꯩ
ꯄꯥꯝꯕꯤ ꯑꯃꯗ ꯀꯌꯥꯃꯨꯛꯀ ꯄꯥꯖꯥꯠꯅꯣ
ꯈꯪꯗ ꯁꯥꯡꯒ ꯄꯗꯗꯤ
ꯑꯗꯣ ꯃꯣꯏ ꯊꯥꯕꯗꯨꯁꯨ ꯌꯥꯝ ꯆꯥꯎꯅ ꯊ ꯑꯗꯨꯝ ꯑꯦꯁꯥ ꯆꯥꯎꯅ ꯊꯥꯕꯁꯦ ꯐꯩꯗꯣꯛꯑ ꯑꯅꯤ ꯑꯍꯨꯝ ꯈ ꯃꯣꯏ ꯊꯥꯏꯗꯤ
ꯃꯥꯅꯤ ꯌꯥꯝꯗꯤ ꯌꯥꯝꯗꯕꯅꯤ ꯀꯩꯁꯨ
ꯌꯥꯝꯗꯤ ꯌꯥꯝꯗꯦꯂꯣ ꯀꯩꯁꯥ ꯌꯥꯝ ꯃꯥ ꯅꯨꯡꯁꯥꯁꯤꯗꯤ
ꯃꯆꯤ ꯑꯃꯝꯗ ꯊꯥꯕ ꯌꯥꯕ ꯄꯣꯠꯅꯦ ꯍꯥꯏꯕ
ꯑꯣꯧ ꯃꯣꯏ ꯑꯗꯨꯏ ꯖꯒꯥꯗꯣ ꯂꯩꯁꯨ ꯉꯥꯛꯇ ꯗꯥꯂꯤꯌꯥꯃꯨꯛ ꯊꯥꯔꯝꯅꯤ ꯁꯅꯥꯔꯤ ꯃꯇꯝꯗ ꯁꯅꯥꯔꯩ ꯑꯃꯨꯛ ꯁꯥꯔꯅꯤ ꯔꯣꯁ ꯃꯇꯝꯗ ꯔꯣꯁ ꯑꯃꯨꯛ ꯁꯥꯠꯂꯝꯅꯤ
ꯑꯃ ꯀꯩꯒꯤꯦ ꯆꯟꯗ꯭ꯔꯃꯨꯈꯤꯁꯨ ꯑꯗꯨꯝ ꯊꯥꯗꯥꯏꯅꯦ
ꯑꯧ ꯆꯟꯗ꯭ꯔ ꯀꯨꯏꯗꯔꯥꯁꯨ ꯌꯥꯝ ꯁꯤꯠꯂꯤꯑꯦꯕꯦꯝꯃ ꯌꯥꯝ ꯑꯩꯈꯣꯏ ꯁ꯭ꯋꯥꯏꯗꯕꯨ ꯂꯩꯁꯦ ꯑ ꯀꯌꯥꯅꯣ ꯊꯣꯏꯅ ꯄꯣꯡꯍꯧ ꯍꯧꯣꯡꯅꯕꯒꯤ ꯊꯤꯅꯗꯕ ꯋꯥꯅꯤ ꯀꯣ ꯅꯨꯃꯤꯁꯅꯥ ꯃꯊꯠ ꯂꯩꯀꯥꯏꯔꯣꯝꯗꯒꯗꯤ ꯑꯩꯈꯣꯏ ꯃꯤꯁ ꯀꯩꯅꯣꯈꯣꯏꯒꯤ ꯌꯥꯝ ꯁꯤꯠꯂꯦ ꯑ ꯃꯣꯏ ꯊꯣꯡꯒꯥꯟ ꯄꯔꯦꯡ ꯆꯪꯉꯨ ꯅꯪ ꯃꯣꯏ ꯆꯪꯉꯨꯔꯗꯥꯏꯅꯦ
ꯆꯪꯡꯉꯨꯔꯦ ꯆꯪꯡꯉꯨꯔꯦ
ꯑꯗꯨꯗ ꯃꯣꯏ ꯊꯣꯡꯀꯥꯟ ꯑꯈꯨꯕꯗꯣ ꯈꯪꯕ꯭ꯔꯥ ꯑꯗꯨꯒꯤ ꯄꯔꯤꯡꯗ ꯆꯠꯅꯃꯨꯛꯤ ꯊꯥꯏꯑꯦꯕ ꯑꯗꯨꯗꯨꯒ ꯂꯤꯁꯤꯡ ꯑꯅꯤ ꯃꯌꯥ ꯌꯣꯜꯂꯦ ꯆꯅ ꯃꯨꯛꯀꯤꯗꯣ ꯂꯂꯣꯝꯕꯤꯉꯩ ꯎꯝ ꯁꯥꯔꯛꯇꯅ ꯃꯨꯣꯏꯛ ꯁꯥꯠꯄ ꯃꯇꯝꯗꯗꯤ ꯃꯌꯥꯝ ꯌꯥꯝ ꯁꯥꯛꯗꯅ ꯃꯣꯏꯗꯤ
ꯍꯥꯝ
ꯑꯗꯨꯗꯒꯤ ꯑꯥꯗ ꯕꯖꯥꯔꯗ ꯄꯨꯈꯠꯂꯒ ꯌꯣꯜꯗꯣꯏꯅꯤ ꯑꯗꯨꯅ ꯂꯩ ꯦ ꯂꯩꯁꯦꯅ ꯂꯩꯌꯦꯤꯖꯤꯗ ꯑꯣꯜꯂ ꯑꯣꯜꯂꯒ
ꯑꯗꯨꯅꯦ ꯑꯗꯨꯗꯨꯅꯕꯨꯕꯣ ꯉꯁꯥꯏꯒꯤ ꯑꯩꯈꯣꯏ ꯁꯤꯒꯤꯗꯒꯤ ꯆꯠꯄꯗ ꯀꯩꯅꯣ ꯌꯧꯗ꯭ꯔꯤꯀꯥꯟꯗ ꯌꯨꯝ ꯈꯨꯗꯤꯡꯒꯤ ꯐꯩꯗꯣꯝ ꯐꯩꯗꯣꯝ ꯊꯥꯔꯦ ꯑꯗꯨꯗꯤ ꯆꯟꯗ꯭ꯔꯃꯨꯛꯈꯤ
ꯑꯗꯨꯅꯗ ꯌꯥꯃꯕꯦ ꯀꯨ ꯑ ꯑ ꯕꯣꯔꯥ ꯕꯣꯔꯥ ꯇꯒ ꯍꯗꯨ ꯊꯝ
ꯂꯩꯁꯨ ꯇꯥꯡꯉꯦ ꯄꯣꯠꯅꯦ ꯑꯩꯈꯣꯏ ꯁ꯭ꯋꯥꯏꯗꯕꯨ
ꯃꯁꯨ ꯍꯥꯏꯗꯤ ꯃꯊꯧ ꯇꯥꯍꯟꯗꯦꯗꯅ ꯅꯈꯣꯏ ꯁ꯭ꯋꯥꯏꯗꯗꯤ ꯑꯗꯨꯝ ꯄꯥꯎꯍꯥꯎ ꯍꯧꯥꯎꯅꯕꯅꯤꯅ ꯑꯃꯗ ꯑꯗꯨꯨꯝ ꯍꯧꯔꯝꯅꯤ ꯑꯥꯃꯗꯨꯗ ꯁꯨꯝ ꯍꯧꯔꯝꯅꯤ ꯅꯣꯏ ꯃꯁꯤꯡ ꯊꯥꯗꯕꯣ ꯑꯩꯈꯣꯏ ꯀꯥꯏꯗꯅ
ꯑꯗꯨꯅꯦ
ꯉꯥ ꯃꯔꯤꯈꯛ ꯉꯧꯕꯗ ꯄꯁ ꯎꯝ ꯀꯃꯥ ꯉꯥ ꯃꯔꯤ ꯐꯔꯤ
ꯎꯝ ꯉꯧꯔꯣ ꯉꯧꯔꯣ
ꯅꯈꯣꯏꯁꯨꯣ ꯑꯩꯈꯣꯏ ꯕꯥ ꯅꯪꯅꯥꯟ ꯀꯩꯅꯣ ꯆꯠꯄꯗ ꯂꯧꯕꯨꯛ ꯆꯠꯄꯗ ꯎꯀꯥꯕꯤ ꯑꯃ ꯐꯥꯔ ꯂꯥꯛꯑꯦ ꯎꯀꯥꯕꯤ ꯑꯃꯇꯪꯗꯣ ꯉꯧꯕꯗ ꯇꯅ ꯉꯧꯗ꯭ꯔꯦ ꯃꯆꯤꯗ ꯑꯗꯨꯝ ꯌꯥꯔ ꯂꯩꯔꯦ ꯁꯤꯔꯒ ꯀꯪꯉꯒ
ꯑꯣ ꯑꯣ ꯐꯔꯦ ꯐꯔꯦ ꯑꯃꯇꯪ ꯉꯧꯕꯖꯨ ꯆꯥ ꯇꯟꯗꯅ
ꯑꯃꯠꯇꯅꯤ ꯀꯅꯥ ꯆ ꯀꯅꯥ ꯌꯦꯡꯗꯣꯏꯅꯣ ꯑꯗꯨꯝ ꯇꯧꯔꯕꯔꯕꯅꯤꯅ ꯆꯥꯗ꯭ꯔꯦꯗꯅ ꯑꯝꯇ
ꯑ ꯑꯗꯨꯣ ꯀꯗꯣꯏꯗꯣꯏ ꯁꯨꯡꯅꯅꯤ ꯇꯛ ꯇꯛ ꯇꯧꯒ
ꯎ ꯃꯣꯔꯣꯛꯀ ꯂꯩꯇꯦꯗ
ꯎꯝ ꯅꯨꯡꯁꯥ ꯁꯥꯔꯀꯟꯁꯤꯗꯥ ꯑꯉꯥꯡ ꯑꯅꯤ ꯇꯧꯁꯤ ꯌꯦꯡꯉꯨꯅꯦ ꯄꯥꯡꯊꯧ ꯊꯧꯏ ꯁꯥꯏꯀꯜ
ꯀꯅꯥꯅꯣ?
ꯑꯉꯥꯡꯒ ꯂꯝꯕꯤꯗꯁꯨꯨꯝ ꯆꯠꯄꯥ ꯂꯝꯄꯥꯛꯇꯒ ꯁꯥꯟꯅꯧꯍꯧꯔꯤ ꯑꯉꯥꯡ ꯃꯌꯥꯝꯁꯤꯗꯤ
ꯎꯝ
ꯀꯥꯂꯟ ꯁꯨꯇꯤ ꯊꯥꯕꯒꯤ
ꯅꯨꯄꯤ ꯑꯃꯖꯦ ꯑꯗꯨꯝ ꯀꯩꯅꯣ ꯇꯧꯁꯜꯂꯛꯑꯦ ꯑꯩꯁꯦ
ꯀꯟꯅꯥꯅꯣ ꯐꯣꯟ ꯇꯧꯁꯟ ꯂꯛꯏꯔꯣ?
ꯍꯣꯏ
ꯀꯣꯟꯅ ꯄꯥꯏ ꯉꯛꯇꯛ ꯉꯥꯏꯈꯣ ꯍꯥꯏꯌꯣ
ꯍꯥꯏꯕ ꯐꯔꯛ ꯇꯥꯔꯅꯤ ꯑꯦ ꯑꯗꯨ ꯍꯥꯏꯔꯒ ꯃꯅꯤꯡ ꯂꯧꯕꯨꯛꯁꯦ ꯀꯩꯅꯣ ꯂꯧ ꯍꯨꯜꯂꯥ ꯂꯩꯔꯝꯃꯦ
ꯅꯣꯏ ꯂꯧ ꯍꯨꯟꯗ꯭ꯔꯤꯕꯣ ꯅꯣꯏ ꯍꯧꯖꯤꯛ ꯁꯦꯝꯈ꯭ꯔꯗꯥꯏꯅꯦ ꯅꯍꯟꯋꯥꯏ?
ꯑꯍꯣꯏꯗꯤ ꯁꯦꯝꯈ꯭ꯔꯦ ꯑꯗꯨꯅ ꯑꯉꯟ ꯐꯧꯅꯤꯗꯅ ꯍꯧꯖꯤꯛꯀꯤꯁꯤꯅ ꯃꯣꯏ ꯑꯗꯨꯝ ꯅꯣꯔ ꯀꯩꯅꯣ ꯃꯇꯝꯗꯨꯒꯤꯅꯤꯗꯅ ꯇꯧꯔꯛꯏꯖꯦ
ꯑꯈꯣꯏꯁꯨ ꯂꯧ ꯍꯨꯟꯈ꯭ꯔꯦ ꯍꯧꯕꯨ ꯍꯧꯔꯦ ꯑꯈꯣꯏꯗꯤ ꯁꯦꯝꯕ ꯌꯥꯔꯦ
ꯈꯔꯥ ꯍꯧꯅꯔꯝꯃꯦ ꯂꯧꯕꯨꯛ ꯑꯍꯨꯝꯃꯨꯛ ꯁꯪꯉꯥ ꯂꯩꯔꯝꯃꯦ
ꯏꯁꯤꯡ ꯌꯥꯝ ꯂꯩꯅꯗꯦ ꯈꯣꯏꯖꯤꯛ
ꯈꯔ ꯂꯩꯔꯗꯤ ꯑꯃꯨꯛ ꯂꯥꯕꯨꯛꯎꯨꯡꯗꯥ ꯆꯦꯟꯕꯤꯒ ꯑꯃꯨꯛ ꯇꯧꯅꯔꯛꯑꯅꯤ
ꯇꯧꯅꯔꯛꯑꯅꯤ ꯄꯨꯡꯁꯪ ꯁꯪꯉꯥꯒꯥ
ꯎꯝ ꯍꯟꯗꯛꯇꯤ ꯑꯩꯁꯨ ꯆꯠꯇꯥꯥꯔꯦ ꯃꯃꯥꯡ ꯆꯦꯟꯗꯕ ꯀꯨꯏꯔꯦ
ꯑꯩꯗꯤ ꯐꯖꯟꯅ ꯑꯝꯇꯥ ꯆꯠꯇ꯭ꯔꯤ ꯐꯖꯅ ꯆꯠꯅ ꯆꯠꯇꯦ ꯑꯗꯨꯝꯕ ꯑꯈꯣꯏ ꯑꯗꯨꯝ ꯑꯝꯇꯥ ꯌꯥꯎꯖꯗꯦ
ꯁꯨꯛꯌꯥꯎꯍꯦ ꯌꯥꯎꯗꯦ ꯑꯃꯨꯛꯇꯪ ꯍꯣꯏ ꯐꯣꯇꯣ ꯀꯥꯞꯄ ꯑꯝꯗꯤ ꯌꯥꯎꯈꯤꯕ꯭ꯔ ꯈꯪꯗꯦ
ꯅꯥꯁꯛꯇꯨꯒ
ꯅꯪꯗꯤ ꯌꯝ ꯌꯥꯎꯕꯅꯦ ꯑꯈꯣꯏꯗꯤ ꯌꯥꯎꯖꯗꯦ
ꯆ꯭ꯔꯔꯥꯅꯦꯍꯦ
ꯆꯠꯅꯤ
ꯃꯇꯝꯒꯤ ꯏꯔꯥꯡ ꯌꯥꯎꯗꯕꯤ
ꯃꯇꯝꯒꯤ ꯏꯔꯥꯡ ꯌꯥꯎꯖꯗ꯭ꯔꯦ
ꯆꯥꯛ ꯆꯥꯗꯕ ꯌꯥꯎꯔꯤꯕꯣ?
ꯆꯥꯗ꯭ꯔꯤꯌꯦ ꯃꯣꯏ ꯂꯧ ꯀꯥꯔꯛꯄꯗꯒꯤ ꯇꯟ ꯆꯥꯁꯟꯅꯔꯛꯄꯒꯤ ꯆꯥꯅꯤꯡꯗꯦꯌꯦ ꯑꯗꯨꯗꯨꯒꯤ ꯆꯥꯟꯅꯗ꯭ꯔꯤ ꯑꯩꯕꯨꯗꯤ ꯆꯥꯛ ꯂꯥꯛꯃꯦꯟꯅ ꯆꯥꯊꯣꯛꯈ꯭ꯔꯦ ꯁ꯭ꯀꯨꯜ ꯍꯜꯂꯛꯄꯒ
ꯎꯝ
ꯉꯁꯥꯏ ꯆꯠꯈꯤꯕꯗꯣ ꯆꯥꯛ ꯆꯥꯗꯕ ꯑꯩꯗꯣ
ꯎꯝ ꯍꯨꯝ
ꯗꯨꯗꯨꯒꯤ ꯑꯃ ꯆꯣꯡꯊꯣꯛꯈ꯭ꯔꯦ
ꯀꯔꯤꯁꯤꯡ
ꯅꯣꯏ ꯀꯩ ꯍꯧꯒꯦ?
ꯀꯩ ꯀꯩ ꯀꯩ ꯄꯥꯝꯃꯤꯅꯣꯅꯦ?
ꯈꯪꯗꯦ ꯍꯥꯞꯄꯥ ꯌꯥꯕ ꯈꯩꯅ ꯍꯥꯞꯄꯥ ꯗꯕꯅꯦ
ꯑꯁ ꯅꯪꯒꯤ ꯀꯥꯐꯣꯏꯗꯣ ꯁꯤꯗ ꯐꯖꯅ ꯄꯥꯜꯂ ꯂꯩꯔꯦ ꯄꯥꯝꯕꯤ ꯑꯃ ꯄꯨꯂꯞ ꯀꯪꯉꯥ ꯂꯩꯔꯝꯃꯦ ꯅꯪ ꯀꯥꯐꯣꯏꯖꯦ ꯂꯣꯏ ꯀꯪꯕ꯭ꯋꯟꯅꯦꯗ
ꯍꯦꯛꯂꯛꯑꯣ ꯀꯥꯐꯣꯏ ꯀꯥꯎꯅꯤ ꯑꯗꯨꯒ ꯂꯥꯛꯑꯣ ꯑꯗꯨꯒ ꯆꯠꯂꯁꯤ ꯗꯨꯒꯥ ꯆꯥ ꯑꯍꯥꯎꯕ ꯆꯠꯂꯣꯍꯦ ꯑꯍꯥꯎꯕ ꯍꯦꯛꯂꯛꯑꯣ ꯖꯨꯠ ꯆꯥꯗꯕ ꯇꯧꯔꯛꯀꯅꯨ
ꯑꯀꯪꯕꯁꯦ ꯑꯣꯏꯅ ꯄꯨꯔꯛꯑꯒꯦꯀꯣ꯫
ꯑꯀꯪꯕ ꯄꯨꯔꯛꯄ ꯌꯥꯔꯣꯏ ꯑꯀꯪꯕ ꯄꯨꯔꯛꯑꯗꯤ ꯁ꯭ꯋꯥꯏꯗ ꯑꯀꯪꯕ ꯑꯗꯨꯝ ꯄꯤꯖꯅꯤ ꯅꯪꯉꯣꯟꯗ꯫
ꯑꯀꯪꯕꯁꯦ ꯑꯣꯏꯅ ꯄꯨꯔꯛꯑꯒꯦ ꯀꯣ꯫
ꯑꯀꯪꯕ ꯄꯣꯔꯛꯑꯗꯤ ꯑꯀꯪꯕ ꯄꯤꯖꯅꯤ꯫
ꯍꯣꯏ ꯑꯗꯨꯗꯤ ꯍꯦꯛꯎꯔꯒꯦ꯫
ꯃꯩ ꯂꯥꯛꯄ꯭ꯔꯣ? ꯅꯣꯏꯒꯤ꯫
ꯃꯩ ꯃꯨꯠꯀꯅꯤ ꯍꯥꯏꯕꯅꯦ, ꯃꯩ ꯁꯦꯝꯃꯤ ꯍꯥꯏꯕꯅꯦ꯫
ꯈꯪꯗꯦ ꯑꯩ ꯁꯥꯕꯅ ꯁꯤꯔꯦ ꯑꯩꯈꯣꯏ ꯏꯃꯨꯡ ꯌꯥꯗ꯭ꯔꯦ꯫
ꯑꯗꯨꯗꯤ ꯂꯩꯔꯝꯃꯣ꯫ ꯑꯩ ꯂꯛꯑꯒꯦ ꯎꯝ ꯊꯝꯃꯣ ꯊꯝꯃꯣ꯫